ꯇꯥꯔꯔꯕꯣ ꯍꯜꯂꯣ ꯂꯤꯞꯁꯤ
ꯍꯜꯂꯣ
ꯇꯥꯔꯕ
ꯑ ꯇꯔꯦ ꯇꯔꯦ ꯇꯨꯝꯃꯕꯣ
ꯇꯨꯝꯗ꯭ꯔꯤ ꯑꯉꯥꯡꯗꯤ ꯇꯨꯝꯈ꯭ꯔꯦ ꯇꯨꯝꯒꯦ ꯇꯧꯔꯝꯃꯤ ꯑꯉꯥꯡꯗꯤ ꯇꯨꯝꯈꯔꯦ
ꯀꯩ ꯀꯩ ꯍꯦꯟꯖꯥꯡ ꯆꯥꯔꯒꯦ
ꯉꯥ ꯊꯣꯡꯕ ꯆꯥꯏꯑꯦ
ꯑꯣ ꯍꯥꯎꯔꯦ ꯑꯗꯨꯗꯤ
ꯑꯩ ꯍꯥꯎꯔꯦ
ꯀꯥꯡ ꯀꯣꯏꯕ ꯆꯠꯄꯗ‌ꯣ ꯕꯥ ꯃꯣꯟ ꯒꯤ ꯂꯥꯏꯒꯤ ꯀꯩꯀꯩ ꯀꯠꯂꯣꯏꯗ꯭ꯔꯣ ꯍꯟꯗꯛ ꯀꯥꯡꯗ
ꯑꯣ ꯀꯥꯡ ꯈꯪ ꯀꯠ ꯑꯩꯈꯣꯏꯗꯤ ꯀꯠ ꯈꯪꯗꯦ ꯀꯥꯡ ꯆꯤꯡ ꯉꯛꯑꯗꯤ ꯀꯠꯀꯅꯤ
ꯀꯥꯡ ꯆꯤꯡ ꯉꯒ ꯂꯥꯏꯗ ꯀꯤꯍꯣꯝ ꯑꯗꯒꯤ ꯀꯤ ꯀꯩꯀꯩ ꯍꯩ ꯔꯥ ꯀꯩꯀꯥ ꯆꯤꯡꯕꯨꯗꯤ ꯁꯤꯒꯤ ꯀꯣꯟꯖꯦꯜ ꯂꯩꯀꯥꯏꯒꯤ ꯕꯥꯃꯣꯟ ꯂꯩꯕꯗꯣ ꯆꯨꯖꯥꯛ ꯎ ꯖꯥꯛ ꯍꯩꯔꯥ ꯀꯤꯍꯣꯝ ꯀꯥꯡꯒꯤ ꯊꯕꯤ ꯅꯨꯡꯕꯤ ꯀꯩꯀꯥ ꯑꯗꯒꯤ ꯂꯥꯂꯨ ꯀꯕꯣꯛ ꯅꯨꯡꯕꯣꯛ ꯀꯠꯇꯅ ꯊꯝꯆꯦꯠ ꯄꯔꯦꯡ
ꯑꯗꯒꯤ ꯀꯩ ꯄꯔꯦꯡ ꯀꯩꯀꯩꯅꯣ ꯃꯪꯒꯟ ꯄꯔꯦꯡ ꯀꯩꯀꯥ ꯂꯦꯡꯉꯒ ꯂꯥꯏꯔꯒ ꯀꯠꯇꯅ ꯇꯧꯗꯣꯏ ꯅꯠꯇ꯭ꯔꯣ
ꯍꯣꯏ ꯑꯗꯨꯗꯤ ꯀꯥꯡ ꯇꯤꯡꯉꯛꯇ꯭ꯔꯗꯤ
ꯖꯒꯅꯥꯊ ꯂꯥꯏꯗꯣ ꯀꯥꯡꯒꯤ ꯀꯥꯡꯒꯣꯡ ꯄꯥꯟꯕ ꯒꯥꯔꯤꯗꯨꯗ ꯂꯥꯏꯒꯤꯗꯣ ꯍꯥꯞꯄ ꯄꯒ ꯄꯨꯔꯒ
ꯎꯝ
ꯖꯒꯣꯏꯒ ꯁꯥꯗꯅ ꯀ꯭ꯋꯥꯏ ꯀ꯭ꯋꯥꯏ ꯀ꯭ꯋꯥꯏ ꯀ꯭ꯋꯥꯏ ꯌꯩꯔꯒ
ꯎꯝ ꯑꯦ ꯃꯣꯏꯒꯤ ꯍꯟꯗꯛꯀꯤ ꯖꯣꯇꯦꯛ ꯆꯣꯡꯕ ꯍꯥꯏꯕ꯭ꯔꯥ ꯑꯗꯨ ꯖꯒꯣꯏ ꯁꯥꯕ ꯌꯥꯎꯔꯣꯏꯗ꯭ꯔꯣ
ꯉꯣꯜ ꯆ ꯆꯥꯂꯤ ꯁꯥꯕꯤ ꯍꯥꯏꯕ꯭ꯔꯥ ꯀꯔꯤ
ꯇꯦꯍꯦ ꯑꯃ ꯕꯥꯝꯕꯣꯟꯗ ꯀꯥꯡ ꯆꯤꯡꯕ ꯂꯣꯏꯔꯒ
ꯑꯥ ꯑꯗꯨꯗꯨꯅꯦ ꯍꯥꯏꯔꯦ ꯖꯣꯏ ꯗꯦꯕ ꯆꯣꯡꯉ ꯆꯥꯂꯤ ꯁꯥꯕꯁꯨ ꯍꯥꯏꯗꯅ ꯑꯉꯥꯡ ꯎꯝ ꯑꯉꯥꯡ ꯒꯩꯖꯨ ꯁꯥꯍꯟꯗꯣꯏꯅꯦ ꯑꯕꯦꯝꯃꯥ ꯍꯣꯏ
ꯑꯣ ꯑ ꯑꯗꯨ ꯖꯒꯣꯏ ꯁꯥꯕ ꯌꯥꯎꯁꯤ ꯀꯩꯅꯣ
ꯃꯧ ꯂꯩꯁꯥꯕꯤꯒꯨꯝꯕ ꯑꯉꯥꯡꯒꯨꯝꯕꯅ ꯑꯌꯥꯝꯕ ꯁꯥꯟꯅꯩꯗꯅ ꯃꯧꯁꯨ ꯁꯥꯏ
ꯃꯧꯁꯨ ꯁꯥꯏ ꯃꯧ ꯙꯥꯃꯥ ꯁꯥꯏ
ꯃꯧꯖꯨ ꯁꯥꯏ ꯂꯩꯁꯥꯕꯤꯖꯨ ꯁꯥꯏ ꯑꯉꯥꯡꯖꯨ ꯁꯥꯏ ꯑꯉꯥꯡ ꯁꯨ ꯁꯥꯏ ꯍꯜꯂꯛꯑꯒ ꯂꯥꯏꯒꯤ ꯖꯒꯣꯏ ꯁꯥꯔꯅꯤ ꯖꯣꯏꯗꯦꯕ ꯆꯣꯡꯉꯅꯤ ꯑꯗꯨꯒ ꯈꯦꯆꯤ ꯆꯥꯔꯅꯤ
ꯎꯝ
ꯕꯥꯃꯣꯟꯗ
ꯎꯝ
ꯀꯥꯟꯁꯤ ꯅꯨꯃꯤꯠ ꯇꯔꯥꯅꯤꯔꯝꯗꯨꯗꯅꯦ ꯀꯦꯟꯕꯣ
ꯑꯥ ꯇꯧꯕꯅꯦ ꯅꯨꯃꯤꯠ ꯇꯔꯥꯅꯤ ꯇꯧꯕ ꯈꯪꯗꯦ
ꯑꯗꯒꯤꯅ ꯀꯪꯂꯦꯟꯕꯥꯎ
ꯅꯨꯡꯉꯥꯏꯕꯅꯤ
ꯑꯗꯒꯤ ꯍꯩꯔꯨꯛ ꯂꯥꯛꯅꯕꯀꯥꯗꯣ
ꯍꯩꯔꯨꯛꯀ ꯂꯥꯛꯅꯗꯅ
ꯎꯝ
ꯀꯥꯡ ꯃꯇꯨꯡ ꯏꯟꯅꯗꯅ ꯀꯥꯡ ꯆꯤꯡꯕ
ꯀꯌꯥꯝ ꯈꯪꯒꯦ ꯅꯪ ꯁꯤ ꯂꯥꯛꯄꯗꯒꯤ
ꯆꯤꯡ ꯃꯅꯤꯡꯗ ꯈꯨꯜ ꯂꯩꯔꯛꯇ ꯆꯪꯗꯧꯋꯥꯅꯤ ꯃꯃꯥꯡ ꯁꯣꯔꯣꯛꯇꯨ ꯆꯤꯡꯕꯅꯤ ꯍꯟꯗꯛ ꯏꯔꯥꯡꯒ ꯈ ꯈꯔ ꯇꯧꯒꯤꯕꯒꯤ ꯆꯤꯡꯗꯕꯩ ꯋꯥꯅꯤ ꯃꯃꯥꯡ ꯑꯗꯨꯝ ꯆꯤꯡꯕꯅꯤ ꯅꯩꯔꯛ ꯃꯆꯥꯗꯕꯨꯗꯤ ꯆꯪꯉꯛꯇꯦꯕ ꯆꯪꯉꯛꯄꯁꯨ ꯌꯥꯎꯏ ꯑꯌꯥꯝꯕꯅ ꯆꯪꯉꯛꯇꯝ ꯆꯪꯉꯛꯀꯨꯝꯕꯁꯨ ꯌꯥꯎꯏ ꯁꯣꯔꯣꯛ ꯑꯆꯧꯕꯗꯣ ꯁꯨꯝ ꯁꯤꯒꯤ ꯂꯝꯄꯥꯛꯀꯤ ꯁꯣꯔꯣꯛꯇꯒꯤ ꯑꯗꯨꯝ ꯆꯨꯝꯃꯦ
ꯍꯣꯏ ꯍꯣꯏ ꯑꯗ ꯑꯃꯨꯛ ꯀꯩꯅꯣ ꯇꯧꯕ ꯑꯗꯨꯅꯤ ꯖꯒꯣꯏ ꯑꯃꯨꯛ ꯁꯥꯕ ꯑꯗꯨꯅꯤ
ꯀꯣꯟꯒꯤꯁꯨ ꯆꯤꯡꯉꯤꯗ ꯀꯣꯟꯒꯤ ꯀꯥꯡ ꯑꯆꯧꯕꯗꯣ ꯗꯃꯣꯗꯣꯔꯗꯣ ꯍꯥꯞꯄꯒ ꯆꯄꯨꯏꯒꯁ ꯊꯥꯗꯅ ꯁꯤꯒꯤ ꯃꯦꯟ ꯔꯣꯗꯁꯤꯗ ꯑꯦꯌꯥꯔꯄꯣꯔꯠ ꯔꯣꯗ ꯃꯦꯟ ꯔꯣꯗ ꯀꯩꯁꯝꯄꯥꯠ ꯀꯩ ꯀꯥꯗꯨ ꯆꯨꯝꯗꯅ ꯁ꯭ꯀꯣꯟꯒꯤ ꯀꯥꯡ ꯑꯆꯧꯕ
ꯀꯩꯁꯥꯝꯄꯥꯠꯇꯒ ꯃꯣꯏꯒꯤ ꯀꯣꯅꯨꯡꯒꯤ ꯀꯥꯡꯗꯤ ꯌꯥꯝ ꯆꯥꯎꯋꯦꯗꯥꯏꯅꯦ
ꯎꯝ ꯀꯣꯅꯨꯡꯒꯤ ꯀꯥꯡꯗꯨꯅ ꯀꯩꯅꯣꯗ ꯀꯣꯅꯨꯡꯗ ꯆꯤꯡꯕ
ꯑꯣ ꯀꯣꯅꯨꯡ ꯃꯄꯥꯟ ꯊꯣꯛꯇ꯭ꯔꯣ ꯍꯥꯏꯁꯦ
ꯌꯦꯡꯉꯨꯏ ꯑꯗꯨꯒꯤ ꯑꯗꯨꯒꯤ ꯃꯄꯥꯟꯕꯥꯎ ꯆꯤꯡꯕꯩ ꯋꯥꯅꯤ ꯑꯥ ꯇꯥꯅꯗꯤ ꯆꯤꯡꯉꯝꯃꯣꯏ
ꯎꯝ
ꯀꯣꯅꯨꯡꯒꯤ ꯃꯣꯏ ꯑꯗꯨꯋꯥꯏꯗꯣ ꯍꯣꯏ ꯃꯣꯏ ꯑꯗꯨꯋꯥꯏꯗꯨꯗ ꯆꯤꯡꯉꯅꯤ ꯆꯥꯎꯕꯅꯦ ꯀꯣꯅꯨꯡꯒꯤ ꯀꯥꯡꯗꯤ ꯑꯆꯧꯕ ꯃꯤ ꯃꯌꯥꯝꯅ ꯆꯤꯡꯕꯅꯤ ꯂꯥꯏꯒ ꯊꯣꯛꯑꯥꯒ
ꯀꯣꯅꯨꯡꯒꯤ ꯀꯥꯡ ꯆꯤꯡꯕ ꯌꯥꯎꯔꯨꯔꯕꯣ
ꯌꯥꯎ ꯂꯥꯞꯅ ꯎꯔꯦ ꯑꯃꯨꯛꯇꯪ ꯀꯤꯖꯩꯗ ꯊꯧꯔꯤꯒ ꯑꯆꯧ ꯑꯆꯧꯕ ꯆꯤꯡꯕꯅꯦ ꯃꯣꯏꯗꯤ ꯌꯥꯝ ꯆꯥꯎꯕꯅꯤꯅ
ꯃꯣꯏꯗꯤ ꯑꯁ ꯀꯤꯀꯤ ꯏꯟꯅꯩ ꯍꯥꯏꯕꯅꯦ
ꯎꯝ ꯃꯤꯒ ꯃꯌꯥꯝ ꯌꯥꯝꯕꯅꯤꯅꯅꯦ ꯀꯤꯀꯤ ꯏꯅꯕꯅꯅꯦ ꯗꯩꯕ ꯑꯉꯥꯡ ꯑꯣꯏꯔꯤꯉꯩꯗ ꯂꯥꯞꯅ ꯌꯦꯡꯕ ꯅꯠꯇꯗꯤ
ꯍꯨꯪꯪ ꯑꯣꯝ ꯄꯨꯨ ꯌꯥꯎꯗ꯭ꯔꯤꯕ ꯍꯥꯏꯁꯦ ꯀꯥꯡ ꯆꯤꯡꯕ
ꯀꯣꯅꯨꯡꯒꯤꯗꯣ ꯍꯥꯏꯕ ꯑꯇꯩ ꯀꯨꯟ ꯑꯇꯩ ꯀꯥꯡꯕꯨꯗꯤ ꯆꯤꯡꯕ ꯌꯥꯎꯔꯦ ꯊꯥꯏꯅ ꯏꯃꯥꯟꯅꯕꯤ ꯕꯥꯃꯣꯟ ꯇꯤꯟꯅꯕꯗ ꯃꯣꯏꯒꯤ ꯇꯦꯔꯥꯗ ꯀꯥꯡ ꯆꯤꯡꯕ ꯆꯠꯄꯗ ꯀꯥꯡꯗ ꯅꯥꯀꯟꯗ ꯐꯝꯃꯒ ꯁꯨꯃꯥꯏꯅ ꯆꯝꯃꯨꯔ ꯍꯥꯏꯕꯗꯣ ꯑꯗꯨꯒ ꯌꯥꯎꯔꯛꯏꯦꯗ ꯅꯨꯄꯤꯃꯆꯥ ꯑꯉꯥꯡ ꯑꯣꯏꯔꯤꯉꯩꯗ ꯐꯝꯃꯒ ꯀꯥꯒꯤ
ꯎꯝ
ꯒꯥꯔꯤꯗꯨꯗ ꯐꯝꯃꯒ ꯅꯥꯀꯟ ꯅꯥꯀꯟꯗ ꯁꯨꯃꯥꯏꯅ ꯃꯥꯥꯏꯒꯤ ꯖꯥꯇ ꯑꯉꯧꯕ ꯑꯃ ꯄꯥꯏꯔꯒ ꯆꯃꯣꯔ ꯍꯥꯏꯕ ꯍꯥꯏꯕꯗꯣ ꯑꯗꯨ ꯌꯥꯎꯔꯛꯑꯦ
ꯑꯗꯨ ꯌꯥꯎꯕꯗꯣ ꯑꯗꯨꯝ ꯍꯥꯏꯅꯗꯣꯏꯔꯕ ꯑꯩꯈꯣꯏꯅ ꯌꯥꯎꯖꯒꯦꯅ
ꯍꯥꯏꯅꯕꯁꯦ ꯑꯩꯈꯣꯏꯒꯤ ꯏꯃꯥꯟꯅꯕꯤꯗꯣ ꯃꯣꯏ ꯄꯥꯃꯨꯡꯕꯗꯒꯤ ꯃꯅ ꯍꯧꯔꯛꯑꯦ ꯑꯗꯨꯗꯨꯁꯨ ꯌꯥꯎꯔꯨꯕꯅꯤꯗ ꯑꯗꯨꯒ ꯈꯦꯆꯤꯒ ꯆꯥꯔ ꯈꯣꯠꯂꯒ ꯊꯤꯜꯂꯛꯑꯦ
ꯍꯧꯖꯤꯛꯀꯥꯟꯗꯤ ꯍꯌꯛꯀꯁꯤ ꯂꯥꯛꯅꯗ꯭ꯔ ꯃꯥꯜꯂꯦꯅꯦ
ꯂꯥꯛꯅꯗꯤ ꯂꯥꯛꯅꯕꯅꯤ ꯌꯥꯉ ꯑꯒ ꯇꯥꯏꯃꯦꯟ ꯍ ꯂꯪꯅꯅꯕꯣ ꯍꯧꯖꯤꯛꯇꯤ ꯂꯦꯝ ꯂꯦꯝꯅꯁꯨ ꯌꯦꯜꯂꯕꯅꯤꯗ ꯑꯗꯨꯅꯁꯨꯅꯦ
ꯍꯣꯏ ꯑꯗꯨ
ꯍꯟꯗꯛꯇꯤ ꯐꯖꯅ ꯇꯧꯔꯛꯇꯣꯏꯔꯥ ꯈꯪꯗꯦ ꯀꯥꯡꯒꯅꯤ
ꯑꯧ ꯍꯟꯗꯛꯁꯦ ꯐꯖꯅ ꯇꯧꯔꯛꯇꯣꯏꯔꯥ ꯈꯪꯗꯦ
ꯏꯔꯥꯡꯁꯤ ꯀꯌꯥ ꯇꯧꯔꯨꯗ꯭ꯔꯦꯗꯅ
ꯑꯥ ꯇꯧꯗ
ꯑꯗꯨ ꯏꯁ꯭ꯀꯣꯟꯒꯤꯁꯨ ꯑꯁꯣꯟ ꯃꯌꯥꯡ ꯃꯆꯥ ꯃꯌꯥꯝꯅ ꯑꯣꯏꯅ ꯍꯔꯥꯎꯅ ꯃꯃꯥꯡꯗꯁꯨ ꯖꯒꯣꯏ ꯁꯥꯗꯅ ꯇꯧꯔꯦ ꯏꯟꯇꯔꯅꯦꯁꯅꯦꯜꯒꯤ ꯊꯥꯛꯇ ꯌꯧꯔꯕꯅꯤꯅ ꯀꯥꯡꯁꯦ ꯃꯩꯇꯩꯒꯤꯗꯪ ꯑꯣꯏꯗ꯭ꯔꯦꯕ
ꯑꯣꯏꯗ꯭ꯔꯦꯕ ꯑꯗꯨꯅ ꯁꯨꯔꯦꯕ ꯂꯣꯏꯅ
ꯎꯝ
ꯑꯁ ꯈꯪꯗꯦ ꯌꯥꯎꯁꯪ ꯊꯥꯕꯜꯒꯗꯣ ꯍꯧꯖꯤꯛꯀꯥꯟꯗꯤ ꯃꯑꯣꯡ ꯑꯃ ꯇꯧꯔꯦ ꯊꯥꯏꯅꯒꯁꯨꯃ ꯃꯥꯟꯅꯗ꯭ꯔꯦ ꯅꯍꯥꯟꯋꯥꯏꯅ ꯍꯦꯟꯅ ꯅꯍꯥꯟꯋꯥꯏ ꯍꯦꯟꯅ ꯅꯨꯡꯉꯥꯏꯕꯩ ꯇꯥꯏꯞꯇ ꯇꯧꯋꯦꯕ
ꯍꯧꯖꯤꯛꯅ ꯐꯦꯁꯟ ꯐꯦꯁꯟ ꯂꯣꯝ ꯗ ꯃ꯭ꯌꯨꯖꯤꯛ ꯑꯗꯒꯤ ꯆꯦꯕ ꯗꯦꯀꯣꯔꯦꯁꯟ ꯑꯗꯨꯒꯨꯝꯕ ꯀꯥꯏꯄꯦꯠ ꯊꯥꯕ ꯃ꯭ꯌꯨꯖꯤꯛꯇ ꯍꯦꯟꯕ ꯑꯗꯒꯤ ꯂꯥꯏꯇꯤꯡ ꯀꯩꯀꯥꯗꯣ ꯊꯥꯕꯜ ꯆꯣꯡꯕꯗ ꯑꯗꯣ ꯑꯗꯣꯝꯗ ꯑꯣꯏꯅ ꯆꯠꯂꯕ
ꯑ
ꯊꯥꯏꯅꯅ ꯆꯌꯨꯞ ꯀꯨꯝ ꯆꯨꯞ ꯑꯃ ꯊꯥꯜꯂꯒ ꯁꯞ ꯈꯔ ꯊꯥꯜꯂꯒ ꯑꯗꯨꯝ ꯗꯦꯀꯣꯔꯦꯁꯟꯒ ꯑꯝꯇ ꯇꯧꯗꯦ ꯀꯥꯔꯄꯦꯠꯀ ꯑꯝꯇ ꯊꯥꯗꯦ
ꯑꯣ
ꯕꯥ ꯏꯟꯁꯥꯟ
ꯑꯗꯒꯤ ꯃꯦꯀꯞ ꯀꯠꯁꯦ ꯀꯩꯁꯨ ꯌꯥꯝꯅ ꯀꯩꯅꯣ ꯇꯧꯅꯗꯦꯕ ꯏꯁꯥ ꯏꯁꯥꯅ ꯇꯧꯅꯕꯗꯣ
ꯍꯧꯖꯤꯅ ꯃꯦꯀꯞ ꯑꯥꯇꯤꯁꯅ ꯇꯧꯔꯦ ꯄꯩꯁꯥ ꯇꯤꯡ ꯇꯤꯡꯅ ꯑꯔꯣꯏꯕꯤꯗꯗꯒꯤ ꯈꯦꯟꯅꯔꯦ ꯃ꯭ꯌꯨꯖꯤꯛꯀꯁꯦ ꯃꯈꯟ ꯃꯈꯟ ꯍꯥꯄꯦ ꯏꯟꯁꯇ꯭ꯔꯨꯃꯦꯟ
ꯑꯗꯨꯅꯦ ꯑꯗꯨꯅ ꯀꯅꯥꯝꯇ ꯂꯩꯇ꯭ꯔꯦ ꯑꯗꯨꯃꯥꯏꯅ ꯊꯥꯏꯅꯗꯤ ꯑꯗꯨꯝ ꯄꯪꯆꯠ ꯑꯁꯦ ꯁꯠꯆꯜꯂꯒ ꯑꯗꯨꯝ ꯊꯥꯕꯜꯁꯦ ꯅꯨꯡꯉꯥꯏꯅ ꯑꯗꯨꯝ ꯆꯣꯡꯉꯦꯕ ꯑꯩꯅ ꯊꯥꯕꯜꯁꯨ ꯆꯣꯡꯗꯦ ꯑꯗꯒꯤ ꯊꯥꯕꯜ ꯄꯥꯏꯔꯤꯅꯦꯅ ꯍꯧꯖꯤꯛ ꯍꯧꯖꯤ ꯀꯥꯟꯗꯤ ꯅꯨꯄꯥꯒꯁꯦ ꯑꯝꯇ ꯑꯁ ꯅꯨꯄꯥꯒ ꯑꯝꯇ ꯄꯥꯏꯕꯤꯗ꯭ꯔꯦ ꯊꯥꯕꯜ ꯆꯣꯡꯕꯗ
ꯑꯉꯥꯡ ꯃꯆꯥ ꯉꯥꯛꯇ ꯁ ꯍꯥꯏꯔꯒ ꯖꯦꯟꯇꯜꯃꯦꯟ ꯍꯥꯏꯔꯒ ꯀ꯭ꯂꯥꯁ ꯑꯩꯠ ꯅꯥꯏꯟ ꯇꯦꯟ ꯑꯦꯦꯝ
ꯑ ꯑꯗꯨ ꯉꯥꯛꯇ ꯔꯇ ꯌꯥꯝꯅ ꯂꯦꯞ ꯂꯄ ꯂꯦꯞꯄ ꯌꯦꯡꯂꯩ ꯍꯥꯏꯕ
ꯖꯦꯟꯇꯜ ꯖꯦꯟꯇꯜ ꯂꯣꯏ ꯂꯩꯈ꯭ꯔꯦ
ꯈꯦꯅꯕꯁꯦ ꯍꯧꯖꯤꯛꯀ ꯊꯥꯏꯅꯒꯒꯤ ꯈꯦꯠꯅꯕꯁꯦ
ꯑꯣ
ꯎꯝ
ꯃꯇꯝꯒꯤ ꯃꯇꯨꯡ ꯏꯟꯅ ꯆꯦꯟꯖꯦꯁ ꯃꯌꯥꯝ ꯂꯥꯛꯑꯦ
ꯑ
ꯍꯣꯏ ꯍꯣꯏ ꯐꯔꯦ ꯐꯔꯦ ꯑꯗꯨꯗꯤ
ꯍꯣꯏ ꯐꯔꯦ ꯑꯗꯨꯗꯤ ꯑꯩꯁꯨ ꯊꯝꯃꯒꯦ ꯑꯥ
ꯇꯃ ꯇꯨꯝꯃ ꯇꯗꯥꯏ
ꯑꯗꯨꯅ
ꯑ